ꯇꯕꯔꯣ
ꯑꯣ ꯇꯥꯏ
ꯎꯝ ꯀꯩꯗꯧꯔꯤꯕꯅꯣ
ꯅꯦꯜ ꯄꯨꯂꯤꯁ ꯇꯩꯔꯤꯩ
ꯅ ꯐ꯭ꯔꯦꯕꯕꯅꯦ ꯂꯥꯛꯁ
ꯍꯣꯏ ꯂꯩꯁꯥꯕꯤ ꯑꯣꯏꯕꯅꯤꯅ ꯈꯔ ꯀꯦꯒꯦ
ꯑꯩ ꯎꯁꯨ ꯎꯔꯣꯏꯗꯕꯗ
ꯦ ꯀꯦꯔꯁꯨ ꯀꯅꯔꯣꯏꯕ
ꯀꯦꯔꯒꯦ ꯑꯩꯁꯦ
ꯍꯝ
ꯑꯩꯒꯤ ꯅꯨꯄꯥꯗꯣ ꯂꯥꯛꯀꯅꯤ ꯍꯌꯦꯡ ꯉꯁꯤ ꯑꯗꯨꯒꯤ
ꯑꯣ ꯑꯣꯏꯣꯏꯕ꯭ꯔꯥ
ꯑ
ꯌꯥꯝ ꯅꯨꯡꯉꯥꯏꯀꯣ
ꯅꯨꯡꯉꯥꯏꯕ꯭ꯔꯥ
ꯃꯥꯏꯔꯃꯅꯤ
ꯅꯪ ꯂꯥꯛꯀꯅꯤ ꯍꯥꯏꯕ ꯅꯠꯇ꯭ꯔꯣ
ꯍꯣꯏ ꯍꯣꯏ ꯂꯥꯛꯀꯦ ꯅꯣꯡ ꯁꯨꯕ꯭ꯔꯥ ꯅꯣꯏ ꯏꯔꯝꯗꯁꯨ
ꯍꯥ
ꯅꯣꯡ ꯆꯨꯕ꯭ꯔꯣ
ꯉꯥ ꯆꯥꯎꯕ꯭ꯔꯣꯕ
ꯅꯣꯡ ꯆꯨꯕ꯭ꯔꯣ ꯍꯥꯏꯕ
ꯉꯥꯏꯣꯒꯣ
ꯎꯝ
ꯑꯩꯗꯣ ꯔꯥꯏꯠꯇꯅꯦ ꯄꯨꯂꯤꯁꯇꯔ ꯂꯩꯕ ꯑꯗꯨꯒꯤ ꯅꯥꯀꯣꯡ ꯗ ꯅꯞꯇꯅ ꯊꯝꯕꯒꯤ ꯐꯣꯟꯁꯦ
ꯎꯝ ꯅꯣꯡ ꯆꯨꯕ꯭ꯔꯣ ꯍꯥꯏꯕꯅꯤꯗ ꯅꯃꯤꯠꯔꯣꯝꯗ
ꯑꯦ ꯅꯣꯡ ꯇꯨꯗꯦ ꯅꯨꯡꯁꯥ ꯁꯥꯗꯦ
ꯃꯁꯥꯁꯨ ꯊꯣꯛꯇꯦ
ꯎꯝ
ꯎꯝ ꯁꯤꯤꯗꯦꯁꯤꯗ ꯅꯣꯡꯆ ꯁꯤꯗꯦꯗꯤ ꯅꯣꯡꯆ ꯎꯣꯛꯖ ꯇ ꯀꯍꯦ
ꯐꯣꯟ ꯑꯗꯨꯝ ꯀꯥꯏꯈ꯭ꯔꯕ꯭ꯔꯥ
ꯀꯅꯥ ꯀꯅꯥ ꯂꯩꯕ꯭ꯔꯣ ꯍꯧꯖꯤꯛꯇꯤ
ꯏꯇꯣꯝꯗ ꯂꯩꯌꯦ ꯌꯨꯝꯗ
ꯑ ꯑꯔꯃ ꯉꯦꯇꯗꯤꯦ
ꯅꯨꯡꯉꯥꯏ ꯌꯥꯝ ꯅꯨꯡꯉꯥꯏ
ꯑꯣꯏꯔꯝꯃꯅꯤ ꯑꯣꯏꯔꯝꯃꯅꯤ
ꯎꯝ ꯅꯨꯡꯉꯥꯏꯕꯅ ꯂꯣꯏꯔꯦ ꯂꯣꯏꯔꯦ
ꯎꯝ ꯑꯁꯤꯗꯤ ꯀꯔꯤ ꯀꯔꯤ ꯇꯧꯕꯒꯦꯔꯣ
ꯉꯁꯤ ꯕꯦꯠꯁꯤꯠ ꯁꯨꯅꯤꯡꯉꯥꯏ ꯕꯦꯠꯁꯤꯠ ꯁꯞꯂꯕ ꯆꯠꯇ꯭ꯔꯤ ꯐꯞ ꯂꯣꯏꯈꯦ ꯗꯨꯀꯥꯟꯗ ꯗꯨꯀꯥꯟꯗ ꯁ꯭ꯔꯞ ꯂꯧꯕ ꯆꯠꯀꯅꯤ ꯆꯠꯇ꯭ꯔꯤ
ꯎꯝ ꯎꯝ ꯎꯝ ꯆꯨꯔꯒ ꯀꯃꯥꯏꯅ ꯇꯧꯒꯦ ꯑꯩꯁꯨ ꯕꯦꯠꯁꯤꯠ ꯇꯤꯔꯒ ꯊꯝꯕꯅꯦ ꯉꯔꯥꯡꯗꯒꯤ ꯉꯁꯤ ꯁꯨꯒꯦ ꯇꯧꯕꯅꯦꯕ ꯑꯗꯣ ꯅꯣꯡ ꯆꯨꯔꯒ ꯂꯩꯕ ꯀꯣ ꯍ ꯇꯞꯅ ꯁꯨꯔꯒꯦꯗ
ꯅꯣꯡꯁꯤꯁꯨ ꯀꯣ ꯌꯥꯝ ꯐꯔꯛ ꯇꯥꯕ ꯅꯣꯡꯅꯦ
ꯅꯪ ꯂꯩꯔꯗꯤ ꯁꯨꯍꯟꯕ ꯌꯥꯕ
ꯑ
ꯍꯥ
ꯅꯪ ꯂꯩꯔꯗꯤ ꯁꯨꯍꯟꯕ ꯌꯥꯕꯗꯨꯕꯨ
ꯎꯝ
ꯀꯔꯤ ꯎꯝ
ꯆꯨꯝꯗ꯭ꯔꯥ
ꯅꯨꯄꯤ ꯅꯨꯄꯤꯤ ꯁꯨꯗ꯭ꯔꯦ ꯍꯧꯖꯤꯛꯇꯤ ꯅꯨ ꯅꯨꯄꯥꯅ ꯐꯤ ꯁꯨꯔꯦ ꯍꯥꯏꯌꯦꯦ ꯆꯨꯝꯕ꯭ꯔꯣ ꯆꯨꯝꯗ꯭ꯔꯕ꯭ꯔꯣ
ꯑꯩꯗꯤ ꯈꯪꯗꯕ
ꯎꯝ
ꯁꯨꯃꯥꯏꯅ ꯍꯅꯕ꯭ꯔꯣ
ꯍꯣꯏ
ꯍꯗ ꯅꯨꯄꯤꯁꯤꯡꯁꯦ ꯌꯥꯝ ꯄꯣꯡꯈ꯭ꯔꯦ ꯍꯟꯗꯛ ꯅꯨꯄꯤꯁꯤꯡꯁꯤꯀꯣ ꯍꯧꯖꯤꯛꯀꯥꯟꯒꯤ ꯅꯨꯄꯤꯁꯤꯡꯁꯦ ꯌꯥꯗ꯭ꯔꯤꯗ
ꯂꯥꯏ ꯍꯥꯎꯁ ꯑꯩꯈꯣꯏꯒꯤ ꯕꯦꯁꯤꯛ ꯊꯤꯡꯅꯤꯅ ꯕꯦꯁꯤꯛ ꯅꯦꯁꯦꯁꯤꯇꯤꯅꯤꯅ ꯗꯦꯔ ꯏꯁ ꯅꯣꯠ ꯖꯦꯟꯗꯔꯒꯥꯏꯅ
ꯍꯃꯦ ꯑꯗꯨ ꯋꯥꯔꯤꯁꯨ ꯅꯨꯄꯤꯁꯤꯡꯅ ꯈꯔ ꯇꯧꯕꯗꯅ ꯈꯔ ꯄꯥꯛꯑꯦꯅ
ꯑꯗꯨꯅ ꯅꯪꯒꯤ ꯃꯥꯏꯅꯤ
ꯆꯨꯝꯗ꯭ꯔ
ꯆꯨꯝꯗ
ꯅꯨꯄꯤ ꯂꯩꯔꯒ ꯅꯨꯄꯥꯅ ꯇꯧꯔꯗꯤ ꯅꯨꯄꯤꯅ ꯉꯝꯕ ꯍꯥꯏꯕꯅꯤ ꯍꯩꯒꯗꯕꯅꯤꯅ
ꯑꯣ ꯑꯗꯨ ꯀꯆꯥ ꯀꯆꯥꯒꯤ ꯋꯥꯈꯜꯈ ꯑꯣꯏꯅ ꯍꯥꯏ
ꯅꯨꯄꯤ ꯂꯩꯔꯒ ꯑꯗꯨꯃꯥꯏꯅ ꯇꯧꯔꯗꯤ ꯅꯨꯄꯤꯅ ꯉꯝꯕ ꯅꯨꯄꯥ ꯍꯥꯏꯔꯅꯤ
ꯅꯣ ꯅꯣ ꯑꯗꯨ ꯁ ꯆꯨꯝ ꯆꯨꯝꯗꯕ ꯋꯥꯅꯤ ꯑꯗꯨꯗꯣ ꯑꯩ ꯍꯥꯏꯒꯦ ꯍꯥꯏꯕꯗꯤꯀꯣ ꯑꯣ
ꯉꯝꯗꯕ ꯑꯃꯅ ꯉꯝꯗꯕ ꯉꯥꯟꯇ ꯄꯥꯡꯅꯕ ꯑꯃꯉꯣꯟꯗ ꯅꯨꯡꯁꯤꯔꯒ ꯇꯧꯍꯟꯅꯤꯡꯗ꯭ꯔꯒ ꯇꯧꯕ ꯑꯃꯛ ꯃꯥ ꯂꯩꯅ
ꯑꯗꯨ ꯑꯗꯨ ꯄꯪꯤ ꯄꯉꯗꯣꯕꯅꯤ ꯀꯉꯣ
ꯍ ꯆꯨꯝꯃꯤ ꯆꯨꯝꯃꯦ
ꯃꯤꯒꯤ ꯋꯥꯈꯜ ꯗꯔꯀꯥꯔ ꯇꯥꯗꯦ
ꯑ ꯄꯟꯖ ꯇꯥꯟꯃꯨ ꯀꯩ ꯑꯣꯏꯔꯅꯤꯗ
ꯅꯄꯥꯁꯨ ꯇꯅꯤ ꯃꯉꯤꯅꯦ ꯑꯗꯨꯗꯤ
ꯍꯣꯏ ꯍꯣꯏ ꯦꯟ ꯇ ꯍꯥꯏ ꯇꯁꯨ
ꯅꯨꯄꯤ ꯅꯨꯄꯥꯁꯦ ꯅꯨꯡꯁꯤꯗ꯭ꯔꯣ ꯋꯥꯈꯜ ꯈꯟꯕ ꯀꯥꯟꯗ ꯕꯤꯖ ꯑꯣꯉ ꯅꯨꯄꯥꯗꯤ ꯑꯣꯐꯤꯁ ꯆꯠꯀꯅꯤ ꯍꯥꯟꯒꯅꯤ ꯃꯥꯒꯤ ꯊꯕꯛꯁꯤ ꯂꯣꯏꯕ ꯅꯥꯏꯕ ꯂꯩꯌꯦ ꯅꯨꯄꯤ ꯑꯩꯗꯤ ꯂꯣꯏꯗꯕꯅꯦꯔꯣ ꯑꯣꯐꯤꯁ ꯆꯠꯂꯁꯨ ꯍꯜꯂꯁꯨ ꯑꯃꯨꯛꯀ ꯂꯣꯏꯅ ꯃꯃꯉꯥꯏ ꯑꯗꯨꯝ ꯑꯣꯡꯂꯤ ꯇꯨꯝꯐꯝ ꯃꯇꯝ ꯈꯇ
ꯍ ꯍ ꯄꯁ ꯋꯥꯗꯤ ꯋꯥꯏ ꯑꯗꯨꯃꯥꯏꯅ ꯇꯧꯕꯅꯦ
ꯎꯝ
ꯄꯣꯊꯥꯕꯗꯣ ꯐꯖꯅ ꯐꯪꯕ ꯃꯇꯝ ꯂꯩꯇꯕ ꯅꯨꯄꯤꯁꯤꯡꯁꯦ ꯁꯦꯡꯕꯗꯤ ꯑꯣ ꯅꯨꯡꯗꯥꯡ ꯇꯨꯝꯕ ꯃꯇꯝꯗ ꯈꯛ ꯑꯣꯏ ꯍꯥꯟꯅꯒꯤ ꯅꯨꯄꯤꯁꯤꯡꯗꯤ ꯑꯍꯣꯏ ꯑꯗꯨꯃꯥꯏꯅ ꯇꯧꯋꯦ ꯑꯗꯣ ꯍꯧꯖꯤꯛꯀꯥꯟꯒꯤ ꯅꯨꯄꯤꯁꯤꯡꯗꯤ ꯑꯗꯨꯃꯥꯏꯅ ꯇꯧꯕ ꯎꯗ꯭ꯔꯦꯗ ꯀꯣ
ꯍꯣꯏ ꯍꯥꯟꯅꯒꯤ ꯑꯗꯨꯃꯥꯏꯅ ꯇꯧꯕ ꯑꯩꯈꯣꯏꯗ ꯊꯨꯅ ꯍ ꯁꯤꯕꯁꯗꯤ ꯋꯥꯕꯩ
ꯍꯥꯥ
ꯍꯥꯟꯅꯒꯤ ꯑꯍꯟ ꯅꯨꯄꯤꯈꯣꯏꯗꯣ
ꯎꯝ
ꯃꯈꯣꯏꯒꯤ ꯑꯦꯄꯤꯌꯔꯦꯟꯁ ꯑꯣꯏꯒꯦꯔꯥ ꯀꯔꯤ ꯑꯣꯏꯒꯦꯔꯥ ꯑꯌꯥꯝꯕ ꯑꯅꯥꯕ ꯑꯣꯔ ꯍꯛꯆꯥꯡ ꯐꯥꯗꯦꯕ ꯃꯣꯏꯗꯣ
ꯎꯝ ꯎꯝ ꯑ ꯑꯇꯩ ꯃꯣꯏꯅ ꯍꯛꯆꯥꯡ ꯐꯕꯅꯦ
ꯐꯥꯗꯦ
ꯍꯛꯆꯥꯡ ꯐꯥꯕꯅꯤꯗ ꯍꯧꯖꯤꯛꯀꯥꯟꯒꯤ ꯃꯤꯁꯤꯡꯗꯤ ꯍꯛꯆꯥꯡ ꯐ ꯇꯔꯤꯇ ꯑꯗ ꯑꯗꯨꯝ ꯐꯝꯃꯒ ꯆꯥꯕ ꯑꯗꯨꯒꯨꯝꯕ ꯑꯗꯨ ꯀꯩ ꯀꯩꯅꯣ ꯃꯣꯏꯒꯤ ꯂꯥꯏꯞ ꯏꯁꯇꯥꯏꯜꯗꯣ ꯌꯥꯗ꯭ꯔꯦꯕ ꯑꯗꯨꯒꯤ ꯎꯝ
ꯑꯗꯨꯝ ꯣꯗꯤ ꯑꯗꯨꯝ ꯂꯦꯡꯕ ꯑꯩꯈꯣꯏ ꯕꯨꯣꯗꯤꯒ ꯂꯦꯡꯗꯕ ꯕꯨꯣꯗꯤꯒ ꯃꯅꯥꯗ ꯃꯅꯗꯕꯅꯤ
ꯑꯣ
ꯅꯣꯏꯔꯣꯝꯗꯗꯤ ꯃꯤꯈꯣꯏ ꯊꯕꯛ ꯁꯨꯒꯅꯒꯗꯕ ꯃꯥꯜꯂꯦꯀꯣ
ꯑ
ꯃꯔꯣꯝꯗꯒꯤ ꯃꯤꯈꯣꯏꯗꯣ ꯊꯕꯛ ꯁꯨꯒꯟꯕ꯭ꯔꯣ
ꯍꯣꯏ ꯁꯣꯛꯒꯜꯂꯤ ꯑꯩꯈꯣꯏꯅꯤ
ꯏꯀꯣꯗꯣꯃꯤꯛꯀꯨꯝꯕ ꯀꯔꯤꯒꯨꯝꯕ ꯍꯥꯏꯗꯤ ꯀꯔꯝꯕꯗ ꯑꯗꯨꯝ ꯁꯦꯟꯗꯣꯛ ꯊꯣꯛꯀꯟꯕ꯭ꯔ ꯍꯥꯏ ꯇꯥꯟꯒꯟꯕꯗꯣ
ꯑꯩꯈꯣꯏ ꯔꯣꯝꯗꯁꯨ ꯑꯗꯨꯝ ꯂꯥꯛꯑꯣ ꯑꯗꯨꯝ ꯇꯧꯋꯦꯅ
ꯎꯝ
ꯑꯗꯨꯅ ꯃꯦꯟ ꯑꯩꯈꯣꯏꯒꯤ ꯆꯐ ꯑꯣꯏ
ꯎꯝ
ꯑꯌꯥꯝꯕꯗꯤ ꯑꯗꯨꯃꯥꯏꯅ ꯇꯧꯋꯦꯗ ꯑꯗꯣ ꯃꯐꯝ ꯈꯨꯗꯤꯡꯀꯣ
ꯎꯝ
ꯈꯨꯟ ꯈꯨꯟꯗꯨꯗꯤ ꯑꯗꯨꯃꯥꯏꯅ ꯇꯧꯔꯅ
ꯏꯆꯦ ꯑꯃꯁꯨ ꯅꯈꯣꯏꯒꯤ ꯇ꯭ꯔꯥꯏꯞꯀꯤꯤ ꯅꯠꯇꯕ ꯑꯃꯥꯗꯀꯣ ꯑꯦꯜ ꯗꯍꯕꯗ
ꯂꯦꯡꯃꯦ
ꯑꯣ ꯑꯗꯨꯇ ꯄꯥꯟꯕꯅꯦꯕ ꯍꯥꯞꯄꯦ ꯅꯣꯅꯦꯔꯣꯝꯗ ꯃꯥꯥꯡꯉꯦ
ꯎꯝ ꯅꯪꯗꯤ ꯆꯠꯇ꯭ꯔꯣ
ꯑꯩ ꯆꯠꯇ
ꯍꯝ ꯍꯔ ꯑꯃꯔ ꯀꯔ ꯀꯣꯏꯕꯠ ꯆꯅ ꯊꯥꯏꯅ ꯀꯣꯏꯕꯒꯨꯝꯕꯁꯨ ꯆꯠꯅꯤꯡꯗ꯭ꯔꯣ ꯅꯪ
ꯆꯠꯅꯤꯡꯉꯦ ꯅꯪꯒ ꯑꯣꯏꯅ ꯆꯠꯅꯤꯡꯉꯦ ꯑꯩꯅꯦ
ꯆꯠꯁꯤꯅꯦ ꯆꯠꯁꯦꯅꯦ ꯄꯨꯣꯕꯤꯒꯦ ꯀꯗꯥꯏꯕꯤ ꯆꯠꯁꯤꯔ
ꯎꯝ
ꯑ
ꯨꯀꯨꯗ ꯆꯦ ꯨꯀ
ꯖꯤ ꯀꯣ ꯀꯣ ꯍ ꯍꯣꯏꯦ ꯁꯦꯝꯕꯅ ꯗꯤꯁ ꯌꯔꯖꯤꯠ ꯆꯠꯀꯅꯤ ꯃꯇꯝꯗꯤ ꯈꯪꯗ꯭ꯔꯔꯤ ꯑꯗꯨ ꯎꯝ ꯆꯠ ꯆ꯭ꯔ ꯈꯜꯗ ꯑꯣꯏꯔꯦꯅ
ꯑꯗꯨꯗ ꯃꯥꯡꯍꯂꯒ ꯊꯝꯃꯣ ꯃꯐꯝꯗ ꯊꯝꯍꯧꯔꯒ
ꯍꯣꯏ ꯈꯔ ꯋꯤꯛ ꯑꯣꯏꯔꯗꯤ ꯆꯠꯄ ꯉꯝꯃꯣꯏ ꯁꯣꯜꯂꯗꯤꯀꯣ
ꯎꯝ
ꯁꯛꯀꯟꯒꯜꯕ
ꯍꯣꯏ ꯑꯩꯗꯤ ꯁꯣꯝꯗꯁꯨ ꯅꯪꯅ ꯅꯪꯅ ꯄꯣꯟꯅꯤꯡꯉꯥꯏ
ꯍꯣꯏ ꯍꯣꯏ ꯇꯕꯤꯕ ꯇꯥꯔꯦ ꯑꯗꯨꯕꯨꯗꯤ
ꯁꯣꯟꯃꯜꯂꯦꯔ ꯑꯩꯉꯣꯟꯗ ꯄꯣꯕꯁꯨ ꯉꯝꯃꯣꯏꯗꯪ ꯇꯗꯤ ꯇꯦꯠꯂꯦ
ꯑꯁ ꯀꯉꯖ ꯑꯗꯨꯝꯀꯥꯟꯕꯅꯦꯗ
ꯁꯦꯃ ꯍꯥꯏꯔ
ꯀꯪꯂꯁꯤꯗ ꯀꯟꯕꯅꯤ ꯍꯥꯏꯕ꯭ꯔꯥ ꯍꯧꯖꯤꯗꯣ
ꯍꯣꯏ ꯈꯪꯉꯁꯨ ꯑꯗꯨꯝ ꯀꯟꯕꯅꯦ ꯌꯥꯕ
ꯎꯝ
ꯆꯥꯛꯁꯨ ꯌꯥꯝ ꯌꯥꯝ ꯁꯥꯕ
ꯎꯝ ꯑꯩꯅ ꯊꯣꯡꯉꯗꯤ ꯁꯝ ꯆꯥꯒꯅꯤ ꯅꯪꯁꯦ
ꯍꯣꯏ ꯍꯣꯏ ꯍꯣꯏ ꯑꯣꯏꯣꯏꯔꯝꯃꯅꯤ ꯆꯥꯅꯤꯡꯉꯦꯅ
ꯄꯤꯌꯣ
ꯊꯣꯡꯕꯤꯒꯦ
ꯍꯧꯎꯔꯝꯒꯗꯕ ꯃꯥꯜꯂꯦ ꯅꯣꯏꯒꯤ ꯇ꯭ꯔꯦꯗꯤꯁꯅꯦꯜ ꯐꯨꯗ ꯇ꯭ꯔꯦꯁ
ꯊꯣꯡꯕꯗ ꯑꯗꯨ ꯑꯣꯏꯅ ꯄꯤꯌꯣ ꯀꯔꯤꯔꯣ ꯈꯪꯗꯦꯕ
ꯑꯩꯈꯣꯏꯒꯤ ꯇ꯭ꯔꯦꯗꯤꯁꯟꯒꯤꯔꯣ ꯑꯩꯈꯣꯏꯗꯤ ꯑꯗꯨꯝ ꯀꯨꯝꯍꯩ ꯂꯩꯕ ꯀꯥꯟꯗ ꯍꯥꯟꯅꯗꯒꯤ
ꯍꯣꯏ
ꯁꯥ ꯆꯀꯤ ꯄꯨꯝꯝꯕꯗꯨ ꯇꯧꯒꯦ
ꯑꯣ
ꯁꯥ ꯈꯨꯗꯤꯡꯃꯛ ꯆꯒꯦꯝ ꯇꯧꯕꯧꯕ ꯎꯝ
ꯑꯗꯨꯒꯨꯝꯕꯗꯣ ꯆꯥꯅꯤꯡꯉꯦꯕ ꯍꯥꯏꯗꯤ ꯃꯣꯏ ꯃꯣꯏꯒꯤ ꯇ꯭ꯔꯦꯗꯤꯁꯟ ꯇ꯭ꯔꯦꯗꯤꯁꯅꯦꯜ ꯑꯣꯏꯕꯗꯣꯀꯣ
ꯎꯝ
ꯄꯥꯃꯦꯕ ꯆꯠꯇ
ꯑꯗꯨꯗꯤꯀꯣ ꯑꯩ ꯑꯃꯨꯛ ꯇꯧꯔꯛꯀꯦ
ꯍꯣꯏ ꯍꯣꯢ ꯐꯔꯦ ꯐꯔꯦ